ꯑ
ꯇꯥꯕ꯭ꯔꯣ
ꯇꯥꯏꯦ ꯀꯩꯗꯧꯔꯥꯒꯦ ꯑꯗꯨ
ꯍꯤꯞꯄꯒ ꯂꯩꯌꯦ ꯅꯪꯗꯤ
ꯍꯥꯥ
ꯅꯪꯒꯤ ꯀꯩꯗꯥꯎꯔꯤꯅꯣ
ꯎꯝ ꯇꯨꯝ ꯃꯝꯃꯦ
ꯑꯣ ꯆꯥꯛ ꯌꯦꯟꯖꯥꯡ ꯊꯣꯡꯂꯈ꯭ꯔꯣ
ꯊꯣꯡꯗꯔ꯭ꯤꯗ
ꯎꯝ ꯀꯔꯤ ꯑꯦꯟꯁꯥꯥꯡ ꯊꯣꯡꯗꯨꯏꯅꯣ ꯑꯩꯈꯣꯢꯗꯥꯁꯨ ꯉꯁꯤ ꯅꯣꯡ ꯆꯨꯔꯒ ꯑꯃꯨꯛꯀ ꯍꯧꯖꯤꯛꯇꯤ ꯐꯥꯈ꯭ꯔꯦ
ꯑ ꯅꯨꯡꯉꯥꯏꯕ꯭ꯔꯥ ꯅꯣꯡ ꯆꯨꯕꯗꯣ
ꯑꯣ ꯏꯪꯉꯦ ꯌꯥꯝꯅ ꯅꯣꯡ ꯆꯨꯕꯒꯤ
ꯅꯨꯡꯉꯥꯏꯔꯅꯤ ꯑꯗꯨꯗꯤ
ꯑꯩꯗꯤ ꯅꯣꯡ ꯆꯨꯕꯗꯒꯤ ꯑꯃꯨꯛꯀ ꯀ꯭ꯂꯥꯁ ꯆꯠꯇ꯭ꯔꯦ
ꯑꯣ ꯑꯣ
ꯅꯣꯢꯗꯣ ꯈꯔꯥ ꯑꯩꯈꯣꯢ ꯗ ꯈꯔ ꯅꯣꯡꯗꯣ ꯀꯟꯅ ꯇꯥꯏꯌꯦꯕ ꯇ ꯃꯅ ꯇꯨꯝꯔꯒ ꯂꯩꯏꯕꯅ ꯍꯦꯟꯅ ꯐꯥꯅꯤꯡꯉꯥꯏ ꯃꯥꯟꯈ꯭ꯔꯦꯅ ꯠꯇꯦ
ꯦ ꯍꯦꯒ ꯦꯠꯀꯗ꯭ꯔꯥ ꯎꯝ
ꯑ ꯍꯌꯦꯡꯗꯤ ꯆꯠꯀꯅꯤ ꯍꯣꯏ
ꯑ ꯇ ꯏꯦꯟꯁꯥꯡ ꯀꯥꯔꯦꯦ
ꯉꯁꯥꯏ ꯑꯌꯨꯛꯇꯗꯤ ꯑꯃ ꯀꯔꯤ ꯑꯣꯆꯅ ꯕ꯭ꯂꯦꯛ ꯇꯣ
ꯍ ꯍ
ꯑꯗꯨꯗ ꯄꯤꯔꯦ ꯑꯗꯨꯅ ꯑꯩꯈꯣꯏꯁꯤꯡꯁꯨ ꯃꯦꯠꯂꯒ ꯆꯔ
ꯑꯥ
ꯅꯣꯏꯗꯤ ꯑꯌꯨꯛꯇ ꯀꯔꯤ ꯏꯟꯖꯥꯡ ꯆꯥꯕ꯭ꯔꯣ
ꯣꯏ ꯑ ꯃꯥꯏ ꯐ ꯃꯖꯥꯒ
ꯑꯣ ꯑꯥꯎꯅꯤ ꯍꯦꯅ ꯍꯥꯏ ꯅꯗꯥꯥꯡꯁ
ꯂꯣꯏꯒꯅꯤꯖꯅꯣ ꯍꯥꯎꯕ꯭ꯔꯗꯦ
ꯍꯣꯏ ꯅꯣꯡꯃꯥ ꯅꯣꯡꯃꯥ ꯅꯣꯡꯐꯥꯂꯥꯎꯗꯤ ꯑꯗꯨꯝ ꯍꯥꯎꯕ ꯅꯨꯃꯤꯠ ꯂꯥꯛꯑꯦ ꯂ ꯃꯤꯄꯥꯅꯍꯥꯎꯗꯕ ꯅꯨꯃꯤꯠꯁꯨ ꯂꯩꯌꯦ
ꯉꯥꯒꯨꯝꯕ ꯁꯥꯒꯨꯝꯕꯁꯨ ꯄꯤꯕꯅꯦ
ꯉꯥ ꯁꯥ ꯉꯥꯗꯤ ꯄꯤꯗꯦ ꯑꯩꯣꯏꯗꯗꯤ
ꯃ ꯐꯥꯎꯇꯤꯗꯤ ꯍꯥꯏ
ꯑꯣ ꯑꯩꯈꯣꯏꯗ ꯄꯤꯕ ꯏꯟꯖꯥꯡ ꯆꯅꯥ ꯑꯉꯥꯎꯕ ꯃꯤꯔꯦ ꯆ ꯄꯤꯔꯦ ꯇꯎ ꯄꯤꯔꯦ ꯔꯁꯃꯥ ꯄꯤꯔꯦ ꯑꯗꯨꯒꯄꯥ ꯑ ꯔꯁꯃꯅꯤ ꯕꯨꯣꯔꯥ ꯑꯗꯨꯗꯣ
ꯑꯥ
ꯔꯥꯛ ꯃꯤꯅꯤꯗꯥꯅ ꯌꯦ ꯃꯍꯤ ꯑꯃ ꯌꯦꯗꯣ ꯌꯥꯂꯣ ꯀꯥꯕ ꯃꯍꯤꯗ ꯍꯥꯞꯄꯒ ꯑꯁ ꯑꯗꯨ ꯇꯅ ꯑꯗꯨꯒ ꯄꯤꯔꯦ ꯑꯗꯨꯒ ꯐ꯭ꯔꯥꯏꯗꯦ ꯅꯨꯃꯤꯠꯇꯅ ꯌꯦꯟꯂꯨꯝ ꯄꯤꯕ
ꯑꯣ ꯌꯦꯟꯔꯣꯝꯗꯣ ꯀꯌꯥ ꯄꯤꯕ꯭ꯔꯥ
ꯑꯃ ꯑꯃ ꯍꯣꯏ ꯑꯗꯨꯅ ꯀ꯭ꯋꯥꯤ ꯍꯥꯎꯕ ꯌꯦꯟꯖꯥꯡꯅ ꯎꯝ
ꯍꯜꯂꯣ ꯍꯦ
ꯍꯣꯏ ꯃꯝꯅꯤꯡ ꯃꯅꯦ ꯀꯣꯏꯗꯤ ꯏꯟꯁꯥꯡ ꯍꯥꯎꯗꯕꯅ ꯑꯗꯨꯗꯤ ꯌꯨꯝꯗꯒꯤ ꯄꯣꯠꯆꯥꯏ ꯊꯥꯗ꯭ꯔꯗꯤ ꯌꯥꯗꯦꯕ ꯍꯥꯎꯃꯟꯗꯕꯒꯤꯀꯣ ꯑꯣ
ꯑꯥ ꯑꯥ
ꯀꯦ ꯍꯑꯣꯗ ꯀ
ꯎꯝ
ꯍꯞꯇꯥꯗ ꯌꯦꯟꯁꯥꯡ ꯑꯍꯥꯎꯕ ꯁꯥꯒꯨꯝꯕ ꯉꯥꯒꯨꯝꯕ ꯄꯤꯔꯗꯤ ꯑꯐ ꯀꯥꯅꯤ ꯀꯣ
ꯍꯣꯏ ꯃꯤ ꯑꯇꯣꯞꯄꯅꯗꯤ ꯑꯇꯣꯞꯄ ꯍꯣꯁꯇꯦꯜꯒꯨꯝꯕꯅꯗꯤ ꯁꯥꯒꯨꯝꯕ ꯀꯤꯕ ꯅꯨꯃꯤꯠꯁꯦ ꯀꯔꯤ ꯅꯨꯃꯤꯠꯇꯅꯣꯅ ꯉꯥꯏꯔꯒ ꯂꯥꯏ ꯆꯈꯣꯏꯅꯗꯤ ꯑꯗꯨꯒꯒꯨꯝꯕ ꯉꯥꯏꯅꯤꯉꯥꯏ ꯅꯨꯃꯤꯠ ꯂꯩꯇ꯭ꯔꯦꯀ ꯑꯩꯈꯣꯏ ꯊꯥꯏꯅꯒꯨꯝꯕ ꯍꯣꯁꯇꯦꯜ ꯂꯩꯕ ꯃꯇꯝꯗꯗꯤ ꯍꯦꯟꯖꯥꯡ ꯑꯍꯥꯎꯕ ꯄꯤꯕꯒꯨꯝꯕ ꯅꯨꯃꯤꯠꯇ ꯌꯥꯝ ꯥꯏꯔꯒ ꯇꯥꯎꯋꯏꯅꯀꯣꯗꯤ ꯑ ꯍꯥꯎꯗꯕ ꯉꯥꯛꯇ ꯄꯤꯕꯒꯤ
ꯐꯥꯇꯤ ꯀꯣ
ꯑꯣ ꯃꯣꯏꯒꯤ ꯑꯁꯤꯒꯤ ꯃꯐꯝꯁꯦ ꯑꯗꯨꯝ ꯚꯦꯖ ꯈꯛꯇ ꯑꯣꯏꯕꯒꯤꯀꯣ
ꯑꯥ
ꯁꯤꯡꯗꯣ ꯆꯥꯗꯕ ꯑꯗꯨꯗꯒꯤ ꯑꯩꯈꯣꯏꯅ ꯉꯥꯔꯤꯒꯨꯝꯕ ꯃꯅꯝꯒꯨꯝꯕꯗꯣ ꯊꯣꯛꯑꯗꯤ ꯌꯥꯝꯦꯅ ꯍꯣꯂꯦꯟꯒꯨꯝꯕ ꯌꯥꯝ ꯇꯧꯕꯅꯦ ꯍꯣꯁꯇꯦꯜꯒꯤꯗ ꯃꯌꯥꯝꯒꯨꯝꯕ ꯊꯪꯅ ꯀ ꯔꯝꯕ ꯂꯥꯏꯇꯤꯀꯣ
ꯎꯝ
ꯑ ꯇ ꯀꯄꯥ
ꯅꯣꯏꯅ ꯌꯨꯝꯗꯒꯤ ꯄꯨꯔꯛꯄ ꯒꯟꯁꯥꯡꯗꯣ ꯃꯣꯏ ꯎ ꯌꯥꯏꯁꯤꯔ ꯌꯥꯕ꯭ꯔꯣꯅꯦ
ꯍꯣꯏ ꯑꯩꯈꯣꯏꯗꯣ ꯍꯤꯇꯔꯗꯣ ꯂꯣꯠꯅ ꯄꯥꯏꯕꯅꯤꯅꯀꯣ
ꯑ ꯑ
ꯑꯗꯒꯤ ꯍꯦꯟꯖꯥꯡꯒꯨꯝꯕ ꯊꯣꯡꯒ ꯑꯗꯨꯝ ꯆꯥ ꯆꯥꯕ ꯁꯧꯒ꯭ꯔꯤ ꯃꯅꯥ ꯑꯀꯪꯕꯒꯨꯝꯕ ꯍꯪꯒꯝ ꯑꯀꯪꯕꯒꯨꯝꯕꯗꯣ ꯄꯨꯔꯒꯅꯦ ꯕꯉꯥꯏꯈꯤꯁꯥꯏ ꯌꯦꯟꯗꯦꯝꯒꯨꯝꯕ ꯀꯪꯉꯒ ꯑꯗꯨꯝ ꯁꯦꯝꯂꯒ ꯆꯥꯦꯀꯣ
ꯅꯣꯏꯅ ꯁ ꯂꯣꯠꯅ ꯁꯦꯝꯃꯒ ꯆꯥꯕ꯭ꯔꯥ
ꯑꯣ ꯑꯗꯨꯗꯁꯨ ꯑꯃꯨꯛꯀ ꯍꯥꯡꯒꯗꯤ ꯌꯥꯔꯔꯣꯏ ꯒꯤꯇꯥꯗꯣ ꯐꯥꯔꯅꯤꯀꯣ ꯕꯦꯔꯥ ꯀꯥꯔꯅꯤꯕ ꯑꯃꯨꯀꯣ
ꯖ ꯍꯥꯎꯕ ꯎ ꯏꯁꯨ ꯇꯧꯗ ꯑ
ꯁꯣ ꯐꯣꯟꯣꯟ ꯄꯥꯏꯔꯒ ꯇꯨꯝꯃ ꯀꯆꯔꯒ ꯁꯃꯅ
ꯍꯣꯏ ꯑꯗꯨꯗꯤ ꯅꯪ ꯉꯁꯤ ꯅꯪꯗꯕꯒꯤꯔꯥꯅꯅꯦ
ꯑ ꯅꯪꯥꯏꯕꯤꯦꯟꯗꯨ ꯂꯣꯏꯔꯕ꯭ꯔꯣ
ꯍꯣꯏ ꯉꯔꯥꯡꯗꯣ ꯂꯦꯞꯇꯕꯤ ꯏꯔꯒ ꯉꯔꯥꯡꯅ ꯂꯣꯏꯁꯤꯟꯈ꯭ꯔꯦ ꯐꯃꯨꯀ ꯃꯥꯒꯤ ꯑꯦꯁꯥꯏꯟꯃꯦꯟꯗ ꯗꯥꯏꯒ꯭ꯔꯥꯝ ꯋꯥꯠꯂꯤꯑꯕ ꯑꯗꯨ ꯍꯥꯏꯗꯤ ꯗꯥꯏꯒ꯭ꯔꯥꯝꯁꯦ ꯈꯔ ꯄꯪꯉꯦꯕ ꯑꯗꯨ ꯑꯣꯏꯕꯏ ꯍꯌꯦꯡꯁꯦ ꯃꯄꯥꯟ ꯊꯣꯛꯑꯒ ꯍꯩꯒ꯭ꯔꯥꯝꯗꯣ ꯇꯔꯒ ꯑꯗꯨꯝ ꯋꯦꯟꯁꯗꯦꯗ ꯁꯃꯤꯠ ꯇꯧꯁꯤꯔꯅ ꯂꯩꯔꯤ
ꯑꯣꯣ ꯁꯝꯃꯤꯠ ꯇꯧꯅꯤꯡꯕ ꯄꯤꯅꯤꯡꯕ ꯃꯇꯝꯗ ꯄꯤꯕ ꯌꯥꯕ꯭ꯔꯣ
ꯍꯣꯏ ꯍꯟꯗꯛꯇꯤ ꯑꯩꯈꯣꯏ ꯁꯝꯃꯔ ꯚꯦꯀꯦꯁꯟ ꯑꯣꯏꯕꯒꯤ ꯃꯤ ꯇꯣꯄ ꯄꯛꯅꯟ ꯄꯛꯅꯗ꯭ꯔꯤꯑꯕ ꯑꯗꯨꯗꯤ
ꯀꯕꯣꯏꯗ ꯌꯦꯕꯗ ꯁꯀ ꯁꯨꯄ
ꯅꯪ ꯅ ꯆꯥꯛ ꯊꯖꯥꯡ ꯊꯣꯡꯗꯦꯔꯣ
ꯎꯝ
ꯕꯤꯒ꯭ꯔꯝ ꯈꯣꯣꯟꯗ ꯑꯃꯥ
ꯍꯣꯏ ꯈꯔꯗꯤ ꯇꯥꯏ ꯑꯗꯨ ꯑꯣꯏꯔꯁꯨ ꯅꯪꯒꯤ ꯃꯈꯣꯟꯅ ꯈꯔ ꯂꯥꯎꯔꯒ ꯇꯥꯗꯤ ꯌꯥꯏꯌꯦꯅꯗꯤ ꯍꯥꯏꯗꯤ ꯍꯥꯏꯕꯅꯤ
ꯑ ꯑꯥ
ꯉꯁꯤꯗꯤ ꯑꯩꯒꯤ ꯅꯦꯠꯋꯔꯛꯁꯦ ꯈꯔ ꯐꯥꯔꯛꯄꯝ ꯇꯧꯋꯦ
ꯍꯣꯏ ꯆꯠꯄꯦ ꯃꯔꯛ ꯃꯔꯛꯇꯛꯇ
ꯑꯣ ꯌꯥꯗꯕꯅꯦ
ꯅꯣꯡ ꯆꯨꯕꯒꯤ ꯑꯣꯏꯔꯝꯒꯅꯤ
ꯑꯣ
ꯈꯪꯗ꯭ꯔꯦꯗ ꯀꯣꯂꯦꯖꯁꯨ ꯆꯠꯅꯤꯡꯗꯕꯒꯤ ꯑꯗꯨꯝ ꯔꯨꯝꯗ ꯂꯩꯅꯤꯡꯈ꯭ꯔꯦ ꯉꯔꯥꯡꯗꯣ ꯑꯩꯗꯤ ꯉꯁꯤ ꯀ꯭ꯂꯥꯁ ꯆꯠꯂꯅꯤꯅ ꯕꯣꯁ ꯁꯨ ꯌꯦꯡꯍꯧꯧꯗ꯭ꯔꯒ ꯉꯟꯄꯥꯗꯨꯒ ꯏꯃꯥꯟꯅꯕꯤ ꯏꯃꯥꯅ ꯇꯨꯝꯅꯤꯡꯉꯦ ꯃꯥꯗꯣ ꯍꯥꯏꯔꯛꯄ ꯑꯗꯨ ꯇꯤꯡꯉꯕꯅꯤ ꯁꯦ ꯑꯗꯨꯗꯤ ꯆꯥꯛ ꯔꯒꯣꯝꯁꯦ ꯍꯥꯏꯔꯒ ꯑꯃꯨꯛꯀ ꯆꯥꯛ ꯆꯥꯗꯔꯝꯗꯥꯏꯗ ꯑꯃꯨꯛꯀ ꯅꯣꯡ ꯇꯨꯔꯛꯄ ꯑꯗꯨ ꯋꯦꯗꯔ ꯃꯁꯛ ꯌꯦꯡꯉꯒ ꯑꯃꯨꯛꯀ ꯇꯟ ꯂꯛꯀꯦ ꯕꯜꯚꯅꯤꯗꯣ ꯑꯗꯨꯗꯒꯤ ꯆꯠꯇꯔꯒꯨꯝ ꯊꯦ ꯄꯅ ꯇꯣꯛꯑꯒ ꯍꯌꯦꯡꯅ ꯐꯖꯅ ꯆꯠꯂꯁꯦ ꯍꯥꯏꯔꯒ ꯑꯃꯨꯛ ꯍꯌꯦꯡꯁꯨ ꯇꯥꯟꯒꯦꯔꯥ ꯈꯪꯗꯦ ꯑꯁ ꯌꯨꯝꯅ ꯈꯪꯉꯗꯤ ꯑꯩ ꯍꯟꯊ ꯆꯥꯔꯅꯤꯃ ꯀ
ꯎꯝ ꯀꯩꯒꯤꯅꯣ ꯀ꯭ꯂꯥꯁ ꯂꯥꯛꯇꯕ ꯗ꯭ꯔꯕꯗꯤ ꯍꯪꯒꯗ꯭ꯔꯥ ꯅꯣꯏ ꯑꯣꯖꯥꯅ
ꯍꯣꯏ ꯑꯗꯨ ꯑꯩꯈꯣꯏ ꯍꯟꯗꯛ ꯌꯨꯝ ꯆꯠꯂꯦ ꯍꯥꯏꯕ ꯈꯪꯉꯦꯕ ꯑꯣꯖꯥꯁꯤꯡꯅꯁꯨ
ꯑꯥ
ꯒꯤ ꯃꯣꯏ ꯄꯥꯛꯅꯗꯤ ꯋꯥꯗꯤ ꯉꯥꯡꯗꯤ ꯉꯥꯡꯉꯔꯣꯏ
ꯑ ꯅꯣꯏ ꯅꯪ ꯃꯊꯟꯗ ꯇꯨꯝꯕ꯭ꯔꯥ
ꯍꯣꯏ ꯑꯩꯈꯣꯏꯗꯣ ꯐꯃꯨꯡ ꯑꯃ ꯑꯃ ꯇꯣꯉꯥꯟ ꯇꯣꯉꯥꯟꯅ ꯄꯤꯕꯅꯦ
ꯑ
ꯑꯩꯣꯏꯒꯤ ꯐꯃꯨꯡ ꯑꯃ ꯑꯃꯗ ꯑꯗꯨꯝ ꯇꯨꯝꯃꯦ ꯃꯁꯥ ꯃꯁꯥꯒꯤꯀꯣ
ꯑꯥ ꯔꯨꯝ ꯔꯨꯝ ꯔꯨꯝ ꯔꯨꯝ ꯄꯤꯕ꯭ꯔꯥ ꯅꯠꯇ꯭ꯔꯒ ꯄꯨꯂꯞ ꯎꯝ ꯇꯨꯝꯕ ꯇꯨꯝ꯭ꯔꯥ
ꯔꯨꯝ ꯔꯨꯝ ꯔꯨꯝ ꯑꯃꯗ ꯃꯤ ꯃꯔꯤ ꯃꯔꯤ ꯂꯩꯥꯏꯌꯦ
ꯑꯣ ꯑꯣ
ꯑꯁ ꯌꯥꯝꯅ ꯔꯨꯝꯗꯣ ꯃꯔꯤꯗꯣ ꯌꯥꯝꯅ ꯄꯤꯛꯑꯕ ꯔꯨꯝꯗꯣ ꯑꯗꯨ ꯑꯣꯏꯕꯒꯤ ꯐꯃꯨꯡꯔꯤ ꯊꯥꯔꯦ ꯑꯗꯨꯒ ꯇꯦꯕꯜ ꯃꯔꯤ ꯆꯦꯌꯔ ꯃꯔꯤ ꯑꯣꯏꯕꯒꯤꯀꯣ ꯋꯥꯗꯤ ꯋꯥꯕꯅꯤ ꯑꯩꯈꯣꯏ ꯒꯨꯝ ꯇꯤꯛꯄꯒꯤ ꯎꯝ ꯎꯝ
ꯆꯥꯠꯊꯣꯛ ꯆꯠꯁꯤꯟꯕꯗꯤ ꯅꯨꯡꯉꯥꯏꯕ꯭ꯔꯥꯅꯦ ꯑꯗꯨꯝ ꯄꯤꯛꯄꯗ
ꯃꯄꯥꯟꯒꯨꯝꯕꯗꯔ ꯀꯥꯛꯆꯤꯡꯒꯨꯝꯕ ꯄ ꯍꯥ
ꯔꯨꯝꯝꯗ ꯔꯨꯝ ꯎꯝ ꯌꯦꯁꯦꯠꯇꯕ ꯀꯨꯝꯕ
ꯑ ꯑ ꯑꯗꯨꯝ ꯎꯝꯗꯤ ꯑꯩꯈꯣꯏꯗꯣ ꯑꯣꯂꯥꯔꯒꯨꯝꯕ ꯍꯥꯏꯒꯕꯒꯤꯦꯀꯣ ꯎꯝ ꯌꯥꯔ ꯌꯥꯔꯦ
ꯋꯥ ꯍꯥꯏ ꯀꯅ ꯔꯇꯖꯤ ꯌꯥꯝꯅꯤꯅꯣ ꯀꯅꯥꯅ ꯀ ꯐ
ꯇꯥꯕ꯭ꯔꯣ
ꯎꯝ ꯌꯥꯗꯅꯦ
ꯀꯃꯤ ꯀꯥꯕꯤ ꯌꯥꯅꯤ ꯍꯣꯏ ꯅꯣꯏꯃꯤ ꯀ꯭ꯔꯥꯕꯤ ꯂꯏꯕ ꯃꯥꯂꯀꯣ
ꯑ ꯍꯣ
ꯍꯅꯅꯤ ꯑꯩꯒꯤ ꯃꯔꯨꯞꯁꯤꯡꯁꯨ ꯑꯁꯤꯗ ꯁꯨꯃꯥꯏꯅ ꯇꯥꯎꯕ ꯂꯥꯏꯛꯏ ꯍꯣꯏꯗꯤ ꯃꯤ ꯑꯃ ꯇꯥꯎꯕ ꯍꯧꯥꯎꯔꯗꯤ ꯇꯨꯃꯤꯟ ꯇꯨꯃꯤꯟ ꯂꯩꯅꯔꯤꯕ
ꯑ
ꯈ ꯅꯪꯗꯤ ꯕꯣꯜ ꯌꯦꯡꯗꯕꯅꯤ ꯅꯍꯣꯔꯦꯟꯗꯤ ꯕꯣꯜ ꯌꯦꯡꯉꯨꯍꯦ ꯐꯖꯅꯤꯍꯦ
ꯌꯦꯡꯁꯤꯦ
ꯍꯣꯔꯦꯟꯒꯤ ꯕꯣꯜꯗꯤ ꯐꯖꯅ ꯅꯨꯡꯉꯥꯏꯔꯅꯤ
ꯄꯨꯡ ꯀꯌꯥꯗꯅ
ꯕꯥꯔꯣ ꯃꯈꯥꯏ ꯅꯪ
ꯑꯂ ꯅꯪ ꯉꯗ꯭ꯔꯦ ꯑꯗꯨꯗꯤ
ꯉꯃꯒꯦ
ꯍꯧꯥꯎ ꯀꯠꯄ ꯉꯝꯃꯣ ꯑꯩ ꯑꯗꯨꯗꯤ
ꯎꯝ
ꯅꯪ ꯅꯪ ꯈꯪꯅꯕꯕ ꯂꯩꯕꯅꯦ
ꯂꯩꯥꯏꯇꯑꯦ ꯅꯗꯤ ꯂꯩ ꯂꯩꯕꯣ
ꯂꯩꯌꯦ
ꯍꯣꯏꯗ ꯅꯣꯏꯗꯤ ꯀꯣꯂꯦꯁꯨ ꯀꯥꯕ ꯂꯣꯏꯕꯅꯤꯅ ꯂꯩꯏꯕ ꯇꯥꯕꯅ
ꯅꯨꯡꯉꯥꯏꯕꯅꯦ
ꯍꯥꯥ
ꯅꯨꯡꯉꯥꯏꯕꯅꯦ
ꯑꯣ ꯅꯪꯒꯤ ꯅꯨꯄꯥꯗꯤ ꯌꯥꯎꯗꯕ꯭ꯔꯣ ꯁꯤꯗ
ꯍꯣꯏ ꯌꯗ
ꯌꯥꯎꯔꯔꯕꯅꯅꯤ ꯋꯥꯔꯤꯅꯤ ꯁꯅꯥꯕ ꯌꯥꯅꯤꯌꯦ
ꯑꯣ ꯀꯩ ꯍꯥꯏꯁꯤꯔꯥ ꯃꯄꯥꯟꯗꯅꯦ
ꯑꯣ ꯃꯥ ꯃꯄꯥꯟ ꯂꯣꯝ ꯂꯩꯔ ꯊꯕꯥꯛ ꯇꯧꯕꯕꯤꯔꯥ
ꯑ ꯍꯣꯏ
ꯑꯣ ꯃꯥ ꯁꯨꯏ ꯌꯥꯎꯔꯗꯅ ꯄ ꯃꯤꯗꯤꯗꯗꯣ ꯃꯇꯝꯁꯨ ꯇꯥꯔꯒ ꯂꯣꯏꯅꯃꯛ ꯂꯣꯏꯁꯤꯟꯒꯅꯤꯕ
ꯑꯣ ꯃꯥꯗꯤ ꯊꯕꯛ ꯇꯧꯕꯅ ꯄꯛ ꯄꯛ ꯀꯣ ꯇꯧ ꯕꯨ ꯐꯒꯗꯦ
ꯑꯣ ꯅꯪꯅꯁꯨ ꯃꯅꯥꯛꯇ ꯆꯠꯂꯒ ꯊꯕꯛ ꯇꯧꯕꯒ ꯆꯠꯂꯅꯦ ꯑꯗꯨꯗꯤ
ꯑꯂ ꯆꯠꯄ ꯉꯝꯗ꯭ꯔꯦ